ꯑ ꯀꯩ ꯃꯥ ꯀꯩꯗꯧꯋꯦꯕ
ꯃꯥꯖꯦ ꯑ ꯀꯩꯅꯣ ꯇꯧꯋꯦꯗꯅ ꯒ꯭ꯔꯦꯖꯨꯁꯟ ꯂꯣꯏꯗ꯭ꯔꯤꯀꯥꯟꯗ ꯀ꯭ꯔꯤꯌꯨ ꯈꯟꯒ꯭ꯔꯦꯗꯅ
ꯎꯝ
ꯑꯃ ꯔꯣꯖꯤꯕꯤ ꯀꯗꯣ ꯈꯪꯕꯔꯥ ꯑꯗꯨ ꯃꯣꯏ ꯃꯣꯏ ꯄꯨꯟꯕꯅꯦꯕ ꯑ
ꯕ꯭ꯂꯨꯒꯤ ꯍꯩꯁ ꯍꯩꯁ ꯀꯩꯅꯣ ꯇꯧꯕꯩꯗꯣ ꯍꯩꯁ ꯍꯩꯁ ꯁꯤ ꯇꯤ ꯍꯥꯏꯕ꯭ꯔꯥ ꯀꯩꯅꯣ
ꯎꯝ
ꯑꯗꯨꯒꯤꯗ ꯎꯝ
ꯑꯗꯨ ꯈꯪꯗꯦ ꯃꯥꯁꯦ ꯑꯥꯗ ꯑ ꯗꯥꯏꯔꯦꯛ ꯄꯨꯕ ꯍꯧꯗ꯭ꯔꯤꯀꯥꯟꯗꯒꯤ ꯀꯩꯅꯣ ꯇꯧꯕ ꯃꯥꯜꯂꯦꯕ
ꯑꯣ ꯃꯥ ꯑ ꯁꯤꯔꯤꯁꯦ ꯑꯥꯗꯔꯣ ꯅꯠꯇ꯭ꯔ ꯁꯤꯗꯔꯣ
ꯑꯥꯗ
ꯏꯃꯥ ꯑꯗꯨꯗꯤ ꯆꯤꯡꯅꯅꯤꯡꯉꯥꯏ ꯑꯣꯏꯗ꯭ꯔꯣ
ꯀꯩꯅꯣꯅꯦꯕ ꯆꯤꯡꯅꯅꯤꯡꯉꯥꯏ ꯍꯥꯏꯁꯦ ꯍꯥꯔꯠ ꯑꯦꯇꯦꯛꯅꯦꯕꯀꯣ ꯑꯩꯈꯣꯏꯒꯤ ꯑ ꯀꯩꯅꯣ ꯇꯧꯕꯅꯦꯕ ꯑꯥꯗ ꯃꯥꯁꯦ ꯀ꯭ꯔꯤꯌꯨ ꯇ꯭ꯔꯦꯅꯤꯡꯒꯤ ꯂꯩꯔꯛ ꯔ ꯗꯤꯗ ꯀꯩꯅꯣ ꯃꯄꯥꯟ ꯑꯗꯨꯝ ꯂꯩꯔꯛꯒꯨꯝ ꯇꯧꯕꯅꯤꯅꯦ ꯑꯗ ꯃꯁꯥꯁꯨ ꯑꯗꯨꯝ ꯐꯠꯇꯕꯅꯦꯕ
ꯎꯝ
ꯑ ꯑꯗꯩꯗꯤ ꯍ꯭ꯔꯥꯠ ꯑꯦꯛꯇꯦꯛꯇꯣ ꯇꯧꯔꯦ ꯈꯣꯠꯂꯦꯅ ꯍꯥꯏ ꯏꯁꯇꯦꯇꯁ ꯊꯝꯅꯔꯀꯥꯟꯗ ꯈꯪꯉꯦꯗꯅ ꯑꯩꯈꯣꯏꯖꯨ
ꯑ ꯇ꯭ꯔꯦꯅꯤꯡ ꯍꯦꯟꯃꯟꯕꯩ ꯑꯣꯏꯖꯥꯠꯂꯥ ꯇ꯭ꯔꯦꯅꯤꯡꯗꯨꯗ ꯍꯥꯏꯗꯤ ꯍꯥꯏ ꯑꯣꯏꯕ ꯇ꯭ꯔꯦꯅꯤꯡ ꯂꯩꯗꯅ ꯃꯊꯛ ꯌꯦꯡ ꯃꯣꯏ ꯃꯊꯛꯇ ꯄꯨꯔꯛꯇꯣꯏꯅꯤ ꯑꯗꯨ ꯑꯗꯨꯒꯤ ꯑꯣꯏꯖꯥꯠꯂꯣ ꯑꯁ ꯀꯤꯕꯨ ꯀꯤꯖꯔꯦ ꯏꯕꯦꯝ
ꯑꯗ ꯀꯩꯅꯣ ꯇꯧꯋꯦ ꯈꯣꯠꯂꯦ ꯍꯟꯗꯛ ꯑꯃ ꯒ꯭ꯂꯣꯕꯦꯜꯗ ꯇꯝꯕ ꯀꯩꯅꯣꯖꯨ ꯎꯝ ꯔꯨꯔꯦꯜ ꯔꯨꯔꯦꯜꯒꯤ ꯑꯃ ꯑꯩ ꯒꯨꯋꯥꯍꯥꯇꯤꯒꯤꯗꯣ
ꯎꯝ
ꯑꯗ ꯇꯝꯕ ꯑꯃꯖꯨ ꯐꯣꯔ ꯁꯦꯃꯤꯁꯇꯔ ꯀꯥꯕ ꯑꯃꯖꯨ ꯍ꯭ꯔꯥꯠ ꯑꯦꯇꯦꯛ ꯇꯧꯔ ꯂꯩꯒ꯭ꯔꯤꯗꯤꯗꯣ
ꯑꯁ ꯇꯟꯂꯦ ꯑꯑꯣꯏꯕ
ꯂꯣꯏꯔꯦ ꯏꯕꯦꯝꯃꯥ ꯇꯨꯝꯗꯧ ꯕꯧꯛ ꯀꯤꯕ ꯑꯃ ꯌꯥꯎꯔꯦ
ꯇꯨꯝꯗꯨꯕꯧ ꯀꯤꯔꯦꯕ
ꯍ꯭ꯔꯥꯠ ꯑꯦꯇꯦꯛꯇꯤ ꯃꯐꯝ ꯃꯇꯝ ꯅꯥꯏꯗꯦꯗꯅ
ꯎꯝ
ꯖꯨꯠ ꯆꯥꯗ꯭ꯔ‌ꯦ ꯑꯑꯣꯏꯕ ꯋꯥꯔꯤꯅꯤ ꯒꯥꯏꯅ
ꯑꯩꯅ ꯈ꯭ꯋꯥꯡꯖꯦ ꯇꯦꯛꯀꯦ ꯇꯦꯛꯀꯦ ꯇꯧꯕ
ꯁꯕꯦꯟ ꯅꯤꯇ‌ꯦ ꯎꯝ ꯁꯚꯦꯟ ꯅꯤꯠꯀꯤ ꯑꯦꯛꯖꯥꯝꯖ‌ꯦ ꯑꯁ ꯅꯩꯕꯤꯅꯤ ꯍꯧꯖꯤꯛ
ꯃꯩꯕ꯭ꯔꯥꯅꯤ ꯃꯩꯕ꯭ꯔꯥꯅꯤꯀꯣ ꯇꯥꯝꯍꯧ ꯗꯕ ꯏꯔꯥꯏꯕꯛ ꯐꯩ
ꯀꯩꯅꯣ ꯇꯧꯋꯦ ꯎꯝ ꯍꯥꯏꯗꯣꯛꯈ꯭ꯔꯕ ꯃꯥꯜꯂꯦ ꯁꯚꯦꯟꯒꯤ
ꯎꯝ ꯈꯡꯗꯦ ꯑꯁ ꯇꯤ ꯑꯗꯨꯒꯨꯝꯕꯅ‌ꯦ
ꯑꯗꯣ ꯃꯣꯏ ꯁꯕꯦꯟ ꯅꯤꯠꯇꯣ ꯌꯥꯎꯗ꯭ꯔꯁꯨ ꯑꯗꯨꯝ ꯀꯩꯅꯣꯕꯨꯗꯤ ꯎꯝ
ꯃꯣꯏꯖꯨ ꯑꯗꯨ ꯇꯧꯔꯦ ꯀꯥꯏꯅꯒ ꯃꯥꯡꯉꯥꯔ‌ꯣꯏꯒ ꯅꯠꯇꯦ ꯏꯕꯦꯝꯃ ꯆꯍꯤ ꯃꯣꯏꯖꯨ ꯍꯦꯟꯅ ꯍꯦꯟꯅ ꯃꯥꯡꯉꯦꯅ‌ꯦ ꯑꯗꯨ ꯈꯪꯗꯅ ꯑꯩꯈꯣꯏ ꯇꯧꯍꯧꯗ‍꯭ꯔꯤꯁ‌‌ꯦ ꯑꯩꯈꯣꯏ ꯑꯋꯥꯕꯗ ꯑꯋꯥꯕꯖꯨ ꯉꯝꯃꯔ‌ꯣꯏ ꯉꯝꯖꯔꯔꯣꯏ
ꯄꯥꯝꯗ‌ꯦ ꯂꯧꯑꯣꯏ ꯀꯨꯃꯖꯤ ꯂꯥꯎ ꯅꯣꯡꯃꯗ ꯂꯨꯄꯥ ꯀꯌꯥ ꯅ‌ꯣꯝ ꯁꯥꯏ ꯍꯥꯏꯕꯅ‌ꯦ
ꯊꯔꯣꯏ ꯊꯔꯣꯏ ꯈꯨꯟꯕꯩ
ꯂꯧꯒꯗꯧ ꯀꯨꯝꯕꯖꯨ ꯍꯩꯇ‌ꯦ ꯏꯕ‌ꯦꯝꯃ ꯑꯩꯗꯤ ꯑꯩꯗꯤ ꯎꯗ‌ꯦ ꯍꯥꯏꯕ ꯃꯨꯠꯁꯦ
ꯑꯩ ꯄꯥꯝꯃꯤꯖ‌ꯦ ꯄꯤꯔꯨꯛ ꯃꯟꯕ
ꯑꯗꯩꯗꯤ ꯑꯩꯅ ꯎꯗꯕ ꯃꯤꯠ ꯑꯕꯨ ꯎꯗ꯭ꯔꯦ ꯃꯌꯥꯝꯕꯗꯩ
ꯀꯣꯠ ꯁꯦꯠ ꯀꯣꯠ ꯁꯦꯠꯇꯨꯖꯨ ꯂꯣꯟꯕ ꯇꯝꯅꯤꯡꯕꯅ‌ꯦ
ꯀꯔꯤ
ꯀꯣꯇ‌ꯦꯛ ꯇꯣ
ꯍ‌ꯣꯏ ꯑꯗꯨꯁꯨ ꯍꯥꯏꯅꯤꯡꯉꯤꯕ ꯏꯕ‌ꯦꯝꯃ ꯏꯁꯥꯅꯁꯨ ꯑꫯꯡꯗꯝꯗ ꯈ ꯂꯣꯟ ꯂꯣꯟꯗꯅꯒ‌ꯅ‌ꯦ ꯑꯗꯩꯗꯤ ꯕꯦꯒꯛꯇ ꯐꯖ ꯐꯖꯕ ꯊꯣꯛꯇ꯭ꯔꯥ
ꯑ ꯕ‌ꯦꯛꯇꯅꯦ ꯑꯩ ꯉꯥꯎꯔꯤꯖ‌ꯦ
ꯑꯩꯖꯨ ꯕꯦꯛꯇꯨꯗꯅꯦ ꯍꯥꯏꯗꯤ ꯌꯥꯝ ꯅꯥꯜꯂꯦꯕ
ꯑꯗꯨꯒꯤ ꯂꯪꯗꯣ ꯎ ꯑꯗꯨꯒꯤ ꯂꯪꯗꯣ ꯐꯖꯖꯥꯅꯤ ꯃꯁꯛꯇ‌ꯣ ꯑꯩꯈꯣꯏ ꯅꯍꯥꯟ ꯖꯥꯔꯗ ꯎꯔꯦꯕ
ꯀꯩꯅꯣꯅ ꯃꯇꯨꯝ ꯑꯅꯤꯅꯅꯦ ꯑꯗꯨꯝ ꯐꯨꯔꯤꯠ ꯑꯃ ꯂꯣꯟꯕ ꯀ‌ꯣꯟꯅꯅꯤ ꯍꯥꯏꯌꯦꯕ ꯎꯝ ꯑꯗꯨ ꯑꯗꯨ ꯂꯣꯟꯕꯒꯤ ꯂꯪꯖ‌ꯦ ꯍꯥꯏꯗꯤ ꯐꯨꯔꯤꯠꯇ ꯂꯤꯠꯄ ꯌꯥꯕ ꯂꯤꯠꯄ ꯌꯥꯗꯕ ꯂꯩꯖꯥꯠꯅꯤ ꯑꯩꯒꯤ ꯐꯨꯔꯤꯠ ꯑꯃ ꯂꯩꯌꯦꯕꯀꯣ ꯖꯆꯧ ꯖꯆꯧ ꯖꯧ ꯂꯥꯎꯃꯅ ꯂꯤꯠꯄ ꯌꯥꯗꯕ ꯑꯗꯨ‌ ꯈꯤꯇꯪ ꯃ‌ꯣꯟꯊꯕꯗꯣ ꯑꯗꯨ ꯑ‌ꯣꯏꯔ ꯃꯥꯜꯂꯦ ꯇꯨꯏꯖ ꯦ ꯑꯩꯗꯣ ꯍꯟꯇꯛ ꯂꯩꯔ ꯒ ꯀꯩꯅꯣꯒꯤ ꯃꯃꯥꯗ ꯑꯩꯈ‌ꯣꯏ ꯑꯦꯝ ꯌꯨ ꯇꯝꯕꯤ ꯆꯤꯟꯗꯨꯨꯝꯗꯨꯒꯤ ꯃꯃꯥꯗ ꯑꯝꯇ ꯂꯣꯟꯍꯟꯒꯦ ꯇꯧꯕꯅꯦꯕ
ꯑꯗꯣ ꯑꯩ ꯇꯝꯅꯤꯡꯉꯦ ꯍꯥꯏꯕ ꯍꯩꯌ‌ꯣ ꯌꯥꯗꯕꯩ ꯋꯥꯅ‌ꯦ
ꯅꯪ ꯀꯩꯅꯣ ꯇꯝꯅꯕ ꯃꯤꯕꯨ ꯂꯩꯕ꯭ꯔ‌ꯣ
ꯂꯩ ꯀꯩꯅꯣ ꯀꯨꯟꯗ꯭ꯔꯥꯅꯤ ꯂꯣꯏ ꯍꯩ ꯏꯕ‌ꯦꯃ
ꯑꯗꯨꯃ ꯂꯣꯟꯗꯕ
ꯀꯨꯟꯖ꯭ꯔꯥꯅꯤ ꯉꯥꯏꯈ‌ꯣ ꯀꯨꯟꯖ꯭ꯔꯥꯅꯤ ꯍꯩꯔꯤꯗꯨꯕ‌ꯣ ꯑꯗꯨꯔꯅꯦ ꯀꯨꯟꯖꯥꯔꯥꯅꯤ ꯀꯩꯅꯣ ꯀꯩꯅꯣꯗꯩ ꯑꯣ ꯃꯥꯂꯦꯝꯉꯥꯟꯕꯤꯅ ꯂꯤ ꯍꯩꯕ ꯆꯤꯡꯈꯩꯉꯥꯟꯕꯤꯅ ꯂꯤ ꯍꯩꯕ꯭ꯔ ꯂꯤꯒꯤ ꯕꯦꯛ ꯅꯨꯡ ꯌꯥꯝ ꯁꯥꯟꯅꯕꯅꯦꯕ ꯑꯩꯈꯣꯏ ꯔꯦꯟ ꯀꯤ ꯍꯥꯟꯅ
ꯎꯝ
ꯑꯃꯗꯤ ꯍꯥꯏꯈꯤꯕꯅꯦ ꯀꯅꯥꯅꯣꯃ ꯑꯗꯨ ꯇꯨꯕ
ꯅꯍꯥꯟ ꯑꯩꯈꯣꯏ ꯑꯥꯏ ꯁꯤ ꯑꯦꯝꯗꯅꯦ ꯕꯤ ꯕꯤ ꯑꯦ ꯀꯥꯡꯒꯨꯗꯅꯦ ꯑꯗꯨ ꯍꯩꯕ ꯌꯥꯎꯋꯦꯕ ꯐꯣꯟ ꯅꯝꯕꯔꯕꯨꯗꯤ ꯂꯧꯔꯛꯑꯦꯕ ꯑꯩ ꯑꯗꯣ ꯄꯩꯁꯥ ꯂꯩꯇꯕꯩ ꯇꯨꯍꯟꯗꯕ
ꯅꯤꯡꯗꯝꯗꯥꯗꯅꯦ ꯑꯉꯥꯡꯒꯤ ꯑꯣꯏꯔꯁꯨ ꯃꯆꯥ ꯃꯆꯥ ꯁꯦꯝꯕꯗꯣ ꯅꯨꯡꯁꯤꯗ꯭ꯔꯣ ꯑꯗꯩ ꯄꯣꯠꯁꯨ ꯑꯗꯨꯅ ꯍꯦꯜꯂꯤ ꯏꯕꯦꯝꯃ ꯇꯥꯡꯕ
ꯇꯥꯡꯗꯗꯤ ꯀꯩꯅꯣ ꯑꯗꯨꯒꯨꯝꯕ ꯂꯤ ꯆꯦꯐꯣꯡ ꯉꯝꯗꯦ ꯀꯪꯅꯣ
ꯌꯦꯡꯉꯦ ꯈꯨꯇꯥꯡꯗꯣ ꯑꯗꯣ ꯐꯗꯤ ꯐꯖꯩꯌꯦ ꯂꯤꯜꯂꯛꯑꯀꯥꯟꯗꯤ ꯏꯕꯦꯝꯃ ꯐꯦꯁꯜꯂꯝꯖꯨ ꯑꯣꯏ
ꯑꯗꯨꯒꯅꯦ ꯀꯩꯅꯣ ꯃꯧꯅ ꯃꯧꯅ ꯂꯤꯛꯀꯗ ꯃꯧ ꯑꯅꯧꯕꯤ ꯍꯥꯏꯗꯤ ꯀꯨꯏꯗ꯭ꯔꯤꯉꯩꯒꯤ ꯂꯤꯠ ꯀꯗꯧꯕꯗꯣ ꯑꯗꯨꯒꯨꯝꯕꯁꯨ ꯌꯥꯝ ꯄꯨꯅꯩꯗꯅ
ꯍꯣꯏ ꯏꯁ ꯏ ꯑꯗꯨꯗꯤ ꯌꯥꯝ ꯐꯖꯩꯌꯦ ꯏꯕꯦꯝꯃ ꯑꯩꯈꯣꯏꯗꯁꯨ ꯁꯤꯗ ꯊꯥꯏꯅꯒꯤ ꯂꯩꯌꯦ ꯎꯝ
ꯍꯨꯝ ꯑꯗꯣ ꯑꯃ ꯆꯧꯉꯥ ꯑꯃ ꯆꯥꯃ꯭ꯔꯤ ꯉꯥꯛꯇꯅꯦ ꯑꯗꯣ
ꯑꯗꯨꯉꯣ ꯍꯧꯖꯤꯛꯀꯥꯟꯒꯤꯅ ꯃꯨꯛ ꯂꯪꯗ ꯃꯐꯣꯟ ꯊꯣꯛꯑ ꯐꯠꯇꯦꯗꯅ ꯉꯍꯥꯋꯥꯏ ꯊꯥꯏꯅꯒꯤꯗꯤ ꯏꯕꯦꯝꯃꯥ ꯀꯟ ꯀꯟ ꯂꯥꯎꯔꯒ ꯌꯦꯡꯉꯣ ꯃꯐꯣꯟ ꯑꯝ ꯊꯣꯛꯇꯦ ꯎꯝ ꯈ꯭ꯋꯥꯡ ꯒꯨꯂꯤ ꯑꯗꯨ ꯍꯥꯏꯅꯤꯡꯉꯦ ꯅꯣꯏ ꯑꯗꯨꯗ ꯇꯝꯃꯒꯗꯤ ꯑꯩꯁꯨ ꯇꯝꯕ ꯌꯥꯎꯒꯦ ꯇꯧꯅꯦ ꯅꯣꯏ ꯑꯗ ꯇꯝꯃꫭꯏꯗ꯭ꯔꯣ
ꯇꯝꯅꯤ ꯍꯥꯏꯇꯦ
ꯑꯗꯨ ꯏꯕꯦꯝꯃ ꯍꯥꯏ ꯋꯥꯅꯦ ꯃꯑꯣꯡꯗꯒꯗꯤ ꯍꯩꯗꯧ ꯃꯥꯟꯕ ꯋꯥꯅꯤ
ꯐꯣꯟꯗꯩ ꯐꯣꯟ ꯐꯣꯟꯗ ꯌꯦꯡꯀꯥꯟꯗ ꯍꯩꯗꯧ ꯃꯥꯟꯕꯅꯦ ꯂꯥꯏꯗꯧ ꯃꯥꯟꯕꯅꯦ
ꯑꯗꯨꯅꯦ ꯑꯗꯨꯗꯩꯗꯤ ꯑ ꯑꯈꫭꯏ ꯂꯩꯔꯝ ꯕꯦꯔꯦꯟꯗꯤꯅꯥꯗꯣ
ꯎꯝ
ꯃꯥꯁꯤꯅꯥꯅꯦ ꯍꯧꯖꯤꯛꯀꯤ ꯎꯝ ꯕꯦꯛꯇꯣ ꯍꯩꯗꯧ ꯃꯥꯜꯂꯦꯅ ꯑꯗꯨꯕꯣꯖꯩ ꯃꯃꯥꯡꯗ ꯇꯝꯃꯤꯅꯤꯀꯣ ꯕꯦꯒꯀꯤ ꯃꯤꯗꯨꯗ ꯑꯗꯨꯗꯨꯒꯅꯦ ꯎꯝ ꯃꯤꯗꯨꯒ ꯇꯧꯃꯤꯟꯅꯩꯀꯥꯟꯗꯗꯤ ꯒ꯭ꯌꯥꯟꯗꯤ ꯑꯗꯨꯝ ꯇꯥꯕ
ꯎꯝ
ꯃꯤꯗꯨ ꯍꯦꯛ ꯌꯥꯎꯗ꯭ꯔꯀꯥꯟꯗ ꯂꯩꯈꯠꯂ ꯍꯦꯛꯇ ꯑꫭꯟꯅꯥꯒ ꯇꯩꯅꯒ ꯆꯠꯄꯤ ꯇꯧꯕꯗꯣ ꯇꯧꯔꯛꯄꯗꯩ ꯃꯥꯁꯨ ꯕꯤꯠꯇꯣ ꯂꯩꯇ꯭ꯔꯕ ꯍꯥꯏꯕꯗꯤ ꯍꯥꯏꯕ ꯋꯥꯅꯤ ꯃꯌꯥꯝ ꯁꯥꯃꯤꯟꯅꯕꯗꯗꯤ ꯑꯗꯨꯝ ꯕꯤꯠꯁꯤ ꯂꯩꯕꯅꯤ ꯍꯩꯕꯅꯦ ꯍꯥꯏꯕ
ꯃꯥꯟꯅꯤ
ꯗ ꯃꯥ ꯃꯊꯟ ꯇꯧꯕꯗꯩ ꯃꯥꯅ ꯑꯁ ꯑꯩ ꯃꯊꯥ ꯌꯥꯝ ꯁꯥꯏ ꯇꯣꯛꯑꯅꯤ ꯍꯥꯏꯃꯤ
ꯑꯗꯨꯗꯤ ꯆꯞ ꯆꯞ ꯃꯥꯟꯅꯩꯀꯣ ꯑꯗꯨꯅꯦ ꯑꯗꯨ ꯀꯝꯄ꯭ꯌꯨꯇꯔ ꯇꯝꯕꯗꯁꯨꯅꯦ ꯆꯞ ꯃꯥꯟꯅꯩ ꯑꯗꯨꯗꯣ ꯈꯪꯉꯕ ꯑꯣꯖꯥꯒ ꯇꯧꯃꯤꯟꯅꯩꯉꯩꯗꯤ ꯍꯩꯅꯦꯕ ꯅꯪꯊꯟ ꯇꯍꯧꯔꯀꯥꯟꯗ ꯅꯠꯇ꯭ꯔꯒ ꯍꯣꯏ ꯅꯪ ꯅꯊꯟ ꯇꯧꯔꯤꯉꯩ ꯉꯥꯛꯇꯪ ꯍꯩꯔꯝꯕ ꯌꯥꯏꯀꯣ ꯅꯪ ꯅꯊꯟ ꯇꯔꯤꯉꯩꯗ ꯍꯩꯍꯧꯔꯕ ꯑꯗꯨꯗꯤ ꯍꯩꯔꯦ ꯑꯗꯨꯝ ꯃꯥꯏ ꯍꯦꯛ ꯆꯠꯈ꯭ꯔ ꯃꯇꯨꯡꯗ ꯅꯪ ꯍꯩꯇ꯭ꯔꯕ ꯑꯗꯒꯤ
ꯑꯗꯣ ꯑꯩꯒꯤꯕꯨ ꯋꯥ ꯍꯪꯕ ꯈꯣꯠꯄꯗ ꯂꯨꯝꯕꯖꯤꯅꯤꯗ
ꯏꯁ ꯏꯕꯦꯝꯃ ꯅꯪꯗꯤ ꯂꯥꯏꯔ ꯑꯩꯕꯨ ꯂꯨꯝꯃꯦꯅ ꯃꯤꯁꯅ ꯆꯩꯔꯩꯅꯤ ꯈꯪꯉꯕ
ꯁꯨꯝ ꯍꯥꯏꯋꯥꯅꯤ ꯇꯜꯂꯦꯕ ꯇꯁꯦꯡꯀꯤ ꯍꯥꯏꯔꯒ ꯁꯨꯝ ꯏꯀꯥꯏꯕꯝ ꯐꯥꯎꯕꯗꯣ ꯑꯗꯨ ꯇꯧꯋꯦꯕ
ꯒ꯭ꯔꯨꯞ ꯃꯤ ꯌꯥꯝꯃꯗꯤ ꯐꯔꯦ ꯃꯤ ꯌꯥꯝꯗ꯭ꯔꯗꯤ ꯃꯤ ꯌꯥꯝꯃꯗꯤꯅꯦ ꯖꯔ ꯖꯔ ꯎꯝ ꯑꯩꯗꯤ ꯏꯊꯣꯡ ꯉꯥꯏꯕꯩꯅꯦ ꯑꯩ ꯂꯥꯛꯑꯁꯨ ꯑꯩ ꯇꯥꯛꯇꯧꯂꯩꯕ ꯂꯥꯛꯇ꯭ꯔꯁꯨ ꯅꯣꯡꯉꯥꯂꯒ ꯇꯥꯛ__ ꯂꯩ ꯑꯗꯨ ꯈꯟꯕꯗꯅꯦ ꯑꯩꯒꯤ ꯂꯦꯞꯊꯣꯛꯄꯅꯦꯕ ꯑꯩꯗꯣ ꯑꯗꯨꯗꯅꯦ ꯑꯩ ꯀꯨꯏ ꯆꯈꯩꯗꯣ
ꯏꯕꯦꯝꯃ ꯑꯩꯅ ꯈꯜꯂꯤꯖꯦ ꯇꯧ ꯇꯧꯗꯧꯕ ꯄꯣꯠ ꯑꯣꯏꯔꯒꯗꯤꯀꯣ ꯗꯤꯁꯤ__ ꯗꯤꯁꯦꯝꯕꯔ ꯁ꯭ꯋꯥꯏ ꯃꯇꯦꯛꯁꯤꯃꯗꯤꯅꯦ ꯑꯩꯉꯣꯟꯗ ꯌꯥꯝ ꯐꯛ ꯇꯥꯛꯀꯗꯧ ꯂꯨꯍꯣꯡ ꯀꯩꯍꯣꯡ ꯆꯩꯍꯣꯡ ꯃꯌꯥꯝꯖꯦ ꯑꯗꯣ ꯍꯥꯏꯖꯕ ꯋꯥꯅꯦ ꯑꯩꯁꯨ ꯎꯝ ꯐꯣꯟ ꯅꯨꯡ ꯀꯩꯀꯥ ꯇꯧꯔꯛꯑꯒꯗꯤ ꯑꯩ__ ꯖꯨ ꯍꯧꯔꯛꯑꯅꯦꯕ ꯑꯗꯨꯝ ꯊꯥꯒꯠꯄ ꯀꯩꯗꯧꯕ ꯑꯩ ꯑꯦꯀꯥꯎꯟꯗꯨꯗꯨꯝ ꯑꯦꯀꯥꯎꯟ ꯑꯇꯣꯞꯄ ꯍꯥꯡ__ ꯇꯧꯕꯅꯦ ꯑꯗꯨ ꯍꯥꯡꯉꯔꯣꯏ ꯑꯇꯣꯞꯄ ꯑꯩꯒꯤ ꯑꯦꯀꯥꯎꯟ ꯑꯃ ꯇꯧꯔꯛꯑꯒꯦ ꯇꯧꯕꯅꯦꯕ ꯍꯥꯏꯗꯤ ꯍꯥꯡꯕꯨꯗꯤ ꯍꯥꯡꯉꯛꯀꯅꯦꯕꯀꯣ ꯑꯗꯣ ꯍꯥꯡꯉꯛꯑꯒꯁꯨ ꯈꯤꯠ__ ꯇꯪ ꯑꯩꯒꯤ ꯑꯦꯀꯥꯎꯟꯗ ꯍꯥꯟꯅ ꯊꯥꯒꯠꯂꯝꯃꯒ ꯁꯤꯌꯔ ꯇꯧꯅꯔꯛꯑꯒ ꯎꯝ ꯃꯦꯟꯁꯟ ꯇꯧꯅꯔꯒ ꯇꯧꯅꯝ ꯐꯩꯌꯦꯕ
ꯎꯝ
ꯑꯗꯨꯅ ꯐꯠꯇ꯭ꯔꯣ ꯍꯥꯏꯗꯤ ꯗꯥꯏꯔꯦꯛ ꯍꯥꯡꯖꯟꯕ ꯍꯥꯡꯉꯒ__ ꯍꯣꯏ ꯑꯗꯨꯒꯨꯝꯕꯕꯨ ꯂꯩꯕꯅꯤꯅ ꯑꯗꯨ ꯑꯩꯅ ꯐꯣꯟꯗꯨꯇ ꯃꯔꯨ ꯑꯣꯏꯕꯅꯤꯅ ꯐꯣꯟꯖꯤꯇꯪ ꯍꯥꯟꯅ
ꯑꯦ ꯑꯦ ꯀꯥꯎꯋꯦ ꯏꯕꯦꯝꯃ ꯎꯝ ꯍꯥꯏꯗꯤꯅꯦ ꯑꯥ ꯑꯥ ꯑꯥ ꯐꯤ ꯅꯨꯡꯒꯤ ꯅꯠꯇꯝꯅꯤꯅꯅꯦ ꯅꯤꯡꯗꯜ ꯑꯦꯀꯥꯎꯟꯗ ꯑꯗꯨꯝ ꯇꯧꯕ ꯌꯥꯏ ꯍꯥꯡꯗꯁꯨ ꯌꯥꯏ ꯑꯩ ꯋꯥꯈꯟꯖꯦ ꯉꯥꯛꯇꯪ ꯐꯤ ꯅꯨꯡꯒꯤ ꯋꯥꯈꯜꯗꯗꯨ ꯈꯜꯂꯨꯔꯦꯕ
ꯑꯗꯨꯗꯤ ꯍꯥꯏꯗꯤ ꯏꯁꯥꯒꯤꯗꯒꯤ ꯍꯥꯡꯉꯛꯄꯒꯅꯦ ꯇꯣꯉꯥꯟ ꯍꯥꯡꯕꯒꯁꯦ ꯀꯥ__ ꯆꯥꯟꯁꯁꯦ ꯑꯩꯉꯣꯟꯗꯒꯤꯅ ꯐꯪꯒꯅꯦꯕ ꯑꯩ ꯑꯦꯀꯥꯎꯟꯗꯒꯤꯅ ꯑꯩ ꯑꯦꯀꯥꯎꯟ ꯑꯅꯨꯝ ꯂꯣꯏ ꯈꯪꯉꯤꯗꯦꯅ ꯈꯪꯉꯃꯤꯅ ꯑꯅꯧꯕ ꯍꯪꯉꯛꯄꯖꯤꯗꯤ ꯐꯣꯂꯣꯋꯔꯁ ꯑꯃꯨꯛ ꯅꯧꯅ ꯈꯣꯝꯃꯛꯀꯗꯣꯏ ꯅꯠꯇ꯭ꯔꯥ ꯑꯥ ꯑꯗꯨꯃ__ ꯇꯜꯂꯦ ꯍꯧꯖꯤꯛꯇꯤ ꯀꯣꯝꯅꯕ ꯈꯣꯠꯅꯕ ꯇꯟꯕꯅꯤꯅ ꯑꯗꯩꯗꯤ ꯑꯥ ꯑꯩꯅ ꯁꯨꯝ ꯈꯟꯕꯗꯀꯣ
ꯎꯝ
ꯑꯩꯒꯤ ꯑꯦꯀꯥꯎꯟꯖꯤꯗ ꯇꯧꯔꯒꯗꯤ ꯑꯩꯉꯣꯟꯗꯖꯨ ꯑꯗꯨꯝ ꯆꯥꯟꯁꯦ ꯑꯗꯨꯝ ꯃꯌꯥꯝ ꯐꯪꯉꯛꯀꯗꯧꯅꯤꯅ ꯑꯗꯨꯅ ꯇꯧꯔꯒꯦ ꯈꯟꯕ
ꯑꯣ ꯀꯩꯗꯧꯕꯩ ꯇꯨꯔꯤꯅꯣ ꯑꯁ ꯌꯦꯡꯒꯦꯁꯦ ꯀꯥꯏ ꯇꯨꯏꯅꯣ ꯑꯥ ꯃꯥ ꯑꯩ ꯇꯨꯔꯦ ꯀꯥꯏꯗꯅꯣ ꯆꯥꯛꯆꯔꯖꯤꯔꯣ ꯏ ꯊꯣꯛꯄ꯭ꯔꯥ ꯊꯣꯛꯇꯕ꯭ꯔꯣ ꯏ ꯊꯣꯛꯑꯦ ꯁꯤꯗꯤ ꯂꯣꯏ ꯇꯠꯂꯦ ꯁꯤꯗꯤ ꯏ ꯊꯣꯛꯄ꯭ꯔꯣ ꯉꯥꯏꯒꯣ ꯃꯤꯅꯤꯠ ꯇꯔꯥ ꯐꯍꯟꯒꯤꯖꯦ ꯂꯣꯏ ꯆꯥꯛ ꯆꯥꯅꯕ ꯅꯪꯒꯤꯗ ꯑꯗꯨꯨꯝ ꯊꯥꯒꯠꯂꯗꯤ ꯎꯝ ꯅꯪꯒꯤꯗꯣ ꯊꯥꯒꯠꯂꯗꯤ ꯑꯗꯨꯝ ꯃꯤ ꯑꯗꯨꯝ ꯈꯪꯅꯩꯗꯅ
ꯍꯣꯏ ꯑꯗꯨꯅꯦ ꯑꯃꯥꯏ ꯇꯧꯒꯦ ꯇꯧꯕ ꯄꯣꯠꯖꯨꯅꯦ ꯄꯣꯠꯁꯤꯁꯨ ꯏꯕꯦꯝꯃ ꯀꯦꯟꯁꯦꯜ ꯂꯣꯏ ꯆꯠꯇꯅ ꯍꯧꯖꯤꯛꯁꯦ ꯃꯊꯥ ꯌꯥꯝ ꯁꯥꯥꯏꯕ ꯖꯥꯠꯅꯤ ꯑꯩ
ꯈꯣꯠꯅꯤꯡꯗꯦ ꯑꯩꯉꯣꯟꯗ ꯑꯩ ꯍꯧꯖꯤꯛ ꯀꯩꯅꯣꯗꯨꯁꯨ ꯈꯨꯒꯥꯗꯨꯖꯨ ꯑꯥ ꯆꯠꯂꯥ ꯂꯩꯔꯨꯗꯣꯏꯅꯦ ꯆꯦꯅꯥꯎꯒꯤꯖꯨ ꯑꯣꯟꯂꯥꯏꯟ ꯆꯦꯜꯂꯑꯕꯖꯤꯛ ꯑꯣꯟꯂꯥꯏꯟ ꯄꯣꯠ ꯑꯝꯇ ꯂꯥꯛꯇꯦꯗꯅ
ꯍꯧꯖꯤꯛ ꯂꯥꯛꯈꯤꯗ꯭ꯔꯦꯕ ꯑꯩꯖꯨ ꯍꯧꯖꯤꯛꯀꯤ ꯁꯦꯔꯝꯗꯣ
ꯎꯝ
ꯅꯣꯡꯉꯣꯜ ꯑꯃꯨꯛ ꯑꯥꯌꯨꯝꯒꯤꯁꯨ ꯇꯩꯅꯤꯡꯉꯥ ꯂꯩꯇ꯭ꯔꯦꯅ ꯑꯩꯅ ꯀꯛꯄꯅꯦꯕ ꯑꯅꯤ ꯉꯁꯤ ꯈꯛ ꯀꯦꯟꯁꯦꯜ ꯇꯧꯔꯩ ꯏꯕꯦꯝꯃ
ꯎꯝ
ꯃꯣꯏꯒꯤꯅꯦ ꯀꯦꯟꯁꯦꯜ ꯍꯥꯏꯔꯒꯗ ꯗꯥꯏꯔꯦꯛ ꯆꯠꯈꯤꯕ ꯑꯣꯏꯗꯤ ꯑꯃꯨꯛꯁꯨ ꯐꯕꯥ ꯗꯤꯂꯦ ꯍꯥꯏꯔꯝꯃꯒꯅꯦ ꯗꯤꯂꯦꯗꯩ ꯀꯦꯟꯁꯦꯜꯅꯦꯕ ꯂꯥꯛꯏꯁꯦ
ꯎꯝ
ꯑꯗꯣ ꯗꯤꯂꯦ ꯍꯥꯏꯕꯗꯨꯗꯣ ꯑꯩꯈꯣꯏꯗꯤ ꯁꯨꯝ ꯊꯦꯡꯗꯔꯁꯨ ꯗꯤꯂꯦ ꯂꯥꯛꯆꯔꯅꯤ ꯀꯥꯏꯅ ꯈꯟꯕꯗꯣ ꯉꯍꯥꯋꯥꯏꯗꯤ ꯈꯜꯂꯝꯃꯦ ꯍꯧꯖꯤꯛꯇꯤ ꯗꯤꯂꯦ ꯍꯥꯏꯔꯗꯤ ꯀꯦꯟꯁꯦꯜꯅꯤ ꯑꯗꯨꯝ ꯈꯪꯉꯦ ꯌꯥꯗ꯭ꯔꯦ ꯃꯣꯏꯒꯤ ꯗꯤꯂꯦꯖꯦ
ꯆꯥꯛꯆꯥꯔꯕꯣ ꯅꯪ
ꯑꯩꯔꯣ
ꯎꯝ
ꯆꯥꯛ ꯀꯥꯡꯍꯧ ꯉꯧꯔꯤ ꯀꯥꯡꯍꯧ ꯂꯣꯏꯔꯦ ꯑꯗꯨꯒ ꯆꯥꯛ ꯆꯥꯔꯒ ꯏꯔꯨꯖꯊꯣꯛ ꯑꯣ ꯇꯨꯝꯒ꯭ꯔꯥꯗꯧ ꯀꯩꯅꯣ ꯄꯨꯡ ꯀꯌꯥꯗ ꯑꯗꯨꯗꯤ
ꯍꯥꯏꯗꯤ ꯀꯣꯟ ꯐꯦꯡꯕ ꯀꯩꯀꯥ ꯄꯨꯡ ꯀꯌꯥ ꯂꯣꯏꯗꯣꯏꯅꯣꯕ
ꯀꯣꯟ ꯐꯦꯡꯕ ꯍꯥꯏꯁꯦ ꯆꯥꯅꯕꯒꯤ ꯃꯇꯨꯡ ꯏꯜꯂꯦ ꯑꯩꯈꯣꯏꯗꯤ ꯄꯨꯂꯞ ꯄꯨ ꯆꯥꯃꯤꯟꯅꯕ ꯅꯠꯇꯃꯤꯅꯅꯦ ꯍꯥꯏꯗꯤ ꯃꯥꯥꯏ ꯃꯥꯒꯤ ꯀꯩꯀꯥꯒꯤ ꯇꯧꯅꯔ ꯊꯕꯛ ꯇꯧꯅꯔ ꯆꯥꯟꯅꯃꯤꯅꯅꯦ
ꯇꯔꯥꯗ ꯇꯔꯥꯗ ꯂꯣꯏꯒꯗ꯭ꯔꯗꯤ ꯇꯔꯥꯗ ꯂꯣꯏ ꯉꯝꯗ꯭ꯔꯦ ꯑꯗꯨꯗꯤ ꯄꯨꯡ ꯉꯝꯅꯤ ꯑꯗꯨꯗꯤ ꯄꯨꯡ ꯑꯩꯒꯤꯁꯨ ꯑꯃ ꯋꯥꯠꯂꯤꯗꯅ ꯅꯪꯒꯤꯁꯨ ꯑꯃ ꯋꯥꯠꯂꯤꯗꯅ
ꯎꯝ
ꯑꯗꯨꯅ ꯄꯨꯡ ꯇꯔꯥ ꯂꯣꯏꯔꯒ ꯑꯃꯃꯝ ꯇꯧꯅꯔꯒ ꯇꯨꯝꯅꯔꯁꯦ ꯉꯁꯤ
ꯍꯣꯏ ꯌꯥꯏꯌꯦ
ꯎꯝ ꯇꯧꯔꯣꯗꯨꯗꯤ ꯑꯃꯃꯝ ꯇꯧꯅꯔꯕꯅꯤꯅ ꯑꯃꯃꯝꯇꯪ ꯉꯥꯏꯅꯔꯛꯈꯃꯅꯤ ꯎꯝ ꯊꯝꯃꯦ ꯁꯨꯗ꯭ꯔꯤ ꯀꯩꯅꯣ
ꯇ꯭ꯋꯦꯟꯇꯤ ꯐꯣꯔ ꯈꯛꯇ ꯁꯨꯔꯤꯕꯣ
ꯎꯝ ꯍꯥꯏꯗꯤ ꯅꯪ ꯉꯁꯥꯏ ꯀꯛꯈꯤꯗꯅ ꯑꯗꯨ ꯀꯛꯈꯤꯕꯩꯅꯦ ꯑꯩꯅ ꯅꯪ ꯑꯣꯏꯅ ꯇꯧꯔꯑꯣ ꯍꯥꯏꯈꯩꯗꯣ ꯑꯩ ꯍꯥꯟꯅ ꯇꯧꯔꯛꯑꯝꯃꯕꯨꯗꯤ ꯁꯨꯕꯨꯗꯤ ꯁꯨꯗꯣꯏꯅꯦꯕ ꯎꯝ ꯍꯣꯏ ꯊꯝꯃꯃꯦ ꯊꯝꯃꯦ ꯎꯝ